ꯑꯦ ꯇꯥꯔꯔꯕ ꯍꯧꯔꯕ ꯃꯈꯨꯟ ꯈꯔ
ꯑ ꯂꯦꯈꯠ ꯄꯝ ꯅ ꯈꯪꯈꯤꯌꯦ
ꯍꯥ ꯈꯪꯗꯦ ꯉꯔꯥꯡꯗꯤ ꯌꯥꯝ ꯇꯞꯄꯦ ꯉꯁꯤꯗꯤ ꯍꯧꯔꯦ
ꯅꯅꯨꯡꯗꯥ ꯑꯃꯣꯏꯕ ꯎꯝ
ꯅ ꯆ ꯆꯥꯔꯨꯔꯕꯣ ꯀ ꯑꯦ ꯉ ꯉꯟꯅ ꯆꯥꯔꯝꯃꯤꯗ ꯉ ꯁꯤꯗ
ꯏꯃꯥꯗꯣ ꯃꯤ ꯂꯥꯛ ꯈꯨꯝꯕ ꯂꯥꯛꯑꯗꯕ ꯂꯥꯛꯈ꯭ꯔꯦ ꯑꯗꯨꯝꯅ ꯇꯧꯍꯧꯗꯅ
ꯑꯣ ꯏꯟꯅ ꯊꯣꯡ
ꯍꯣꯡꯉꯦ ꯏꯔꯣꯜꯂꯦ ꯉꯔꯥꯡ ꯉꯥ ꯊꯥꯎꯃꯒ ꯆꯥꯔ
ꯇꯧꯗ꯭ꯔꯕꯥꯕꯥ
ꯑꯩ ꯌꯥꯎꯗꯦ ꯏꯟꯖꯥꯡꯒꯨꯝꯕ ꯃꯤ ꯏꯃꯥꯅ ꯇꯣꯡꯒꯤꯅꯣꯅ ꯍꯥꯏꯁꯦ ꯆꯥꯛꯇ ꯃꯥ ꯊꯣꯡꯒꯦ ꯑꯗꯨꯝ ꯉꯍꯥꯟ ꯇꯨꯝꯕꯤ ꯂꯩꯇ꯭ꯔꯣ
ꯁꯅꯥ ꯇꯣꯕꯤꯒꯅ ꯏꯗꯦꯗ
ꯑꯦꯅꯤ ꯆꯥ ꯍꯍ ꯇꯝ ꯐꯪꯣ
ꯍꯇꯩ ꯅꯗꯤꯌꯦ ꯎꯝ ꯀꯩꯅꯣ ꯀ ꯀꯥꯏꯣꯟꯕ ꯑꯗꯨ ꯀꯥꯅꯦꯕꯀꯣ ꯀꯩꯅꯣ ꯑꯥꯏꯁ ꯀ꯭ꯔꯤꯝꯅꯦ ꯑꯗꯒꯤ ꯁꯤꯡꯖꯨꯒꯁꯨ ꯌꯣꯟ ꯌꯣꯟꯕꯅꯦ ꯑꯗꯨꯒ ꯀꯣꯐꯤꯒ ꯁꯨꯝ ꯀꯣꯐꯤ ꯁꯣꯞ ꯍꯥꯏꯇꯥꯔꯦ
ꯎꯝ
ꯀꯐꯤ ꯁꯠꯂꯥ
ꯑꯣ ꯑꯥꯏꯁ ꯀ꯭ꯔꯤꯝꯗꯣ ꯅꯍꯥꯟ ꯑꯥꯏꯁ ꯀ꯭ꯔꯤꯝꯗꯨꯕꯨꯗꯤ ꯆꯥꯔꯝꯒꯗꯕꯅꯤ ꯈꯪꯗꯕꯅ ꯄꯤꯛꯑꯦ ꯍꯧꯗꯤ
ꯃꯊꯪ ꯅꯪ ꯂꯥꯛꯄꯗ ꯆꯥꯁꯦ
ꯃꯣꯏ ꯅꯨꯡꯗꯥꯡ ꯍꯪꯕ꯭ꯔꯣ
ꯐꯥꯡꯉꯤ
ꯃꯣꯏ ꯅꯨꯡꯗꯥꯡ ꯑꯩ ꯌꯥꯝ ꯍꯪꯗꯧ ꯃꯥꯜ ꯑꯗꯨꯖꯤꯗꯤ
ꯑꯅꯤ ꯍꯥꯏꯥꯟ
ꯀꯃꯥꯏ ꯐꯅꯣ ꯃꯃꯥ ꯐꯕ꯭ꯔꯣ
ꯃꯃꯥꯅ ꯐꯝꯃꯦ ꯑꯗꯨꯒ ꯅꯨꯡꯗꯥꯡ ꯍꯜꯂꯛꯑꯒꯅ ꯃꯥ ꯌꯥꯎꯕ꯭ꯔꯥ ꯀ ꯑꯗꯨꯝ ꯇꯧꯕꯅꯤ
ꯃꯣꯏ ꯃꯇꯩ ꯑꯃꯗꯤ ꯃꯅꯝꯃꯗꯤ
ꯃꯅꯤ ꯊꯨꯄ ꯎꯠ ꯍꯥꯏ
ꯂꯗ ꯃꯥꯅꯤ ꯄꯅꯒ ꯊ ꯀꯌꯥ ꯊ ꯀꯅꯒ ꯍꯥ ꯊꯂꯗ ꯎꯝ
ꯎꯝ ꯌꯥꯝꯅ ꯇꯨꯅ ꯂꯩꯕꯩ ꯇꯥꯏꯞ ꯇꯧꯕꯅꯦꯕ ꯅꯪ ꯃꯗꯣ
ꯍ ꯍꯦ ꯃꯛ ꯅꯅꯥ ꯀꯣꯂꯤꯕꯦꯔ ꯀꯥꯏ ꯍꯦ ꯕꯤꯃ
ꯍꯥꯥ꯫
ꯀꯣꯂꯤꯟꯕꯦꯔꯥꯀꯥꯏ ꯍꯥꯏꯕ ꯂꯩꯔꯝꯗ꯭ꯔꯒꯗꯤ ꯀꯩꯅꯣ ꯇꯧꯋꯦ ꯍꯥꯏꯌꯦ ꯏꯁꯧ ꯂꯥꯡꯉꯦ ꯍꯩꯏꯌꯦ꯫
ꯎꯝ꯫ ꯀꯣꯂꯤꯟꯗꯨꯕꯨ ꯁꯤꯗ ꯀꯩꯇꯧꯔꯤꯔꯣ ꯊꯕꯛ ꯐꯪꯗ ꯂꯩꯔꯝꯒꯅꯤ꯫
ꯎꯝ꯫
ꯅꯪꯒꯤꯗꯣ ꯅꯣꯡꯅꯤꯅꯤ ꯂꯩꯔꯒꯅꯦ ꯈꯪꯉꯕ꯭ꯔꯥ꯫ ꯃꯣꯏꯅꯅꯦ ꯁꯤꯒꯤ ꯑꯦꯞꯁꯦ꯫ ꯅꯣꯡ ꯅꯤꯅꯤ ꯂꯩꯔꯒ ꯀꯩꯅꯣ ꯇꯧ ꯍꯥꯏꯔꯛꯀꯅꯦꯕ ꯎꯝ꯫
ꯎꯝ꯫
ꯑ ꯀꯩꯩꯕ ꯅꯪꯒꯤ ꯑꯦꯛꯀ ꯑ ꯖꯤꯄꯦ ꯍꯥꯏꯇꯥꯔꯦꯀꯣ꯫ ꯖꯤꯄꯦ ꯁꯤꯖꯤꯟꯅꯕꯅꯤꯅ꯫ ꯖꯤꯄꯦꯗꯣ꯫ ꯃꯣꯏꯅ ꯂꯤꯡ ꯇꯧꯅ ꯍꯥꯏꯔꯛꯀꯅꯤ ꯂꯤꯡ ꯀꯩꯅꯣ ꯇꯧꯅ ꯍꯥꯏꯔꯛꯀꯅꯤꯕ꯫
ꯎꯝ꯫
ꯑꯗꯨ ꯑꯗꯨꯝ ꯇꯧꯁꯜꯂꯣ ꯅꯪꯒꯤ ꯖꯤꯄꯦꯒꯤ ꯀꯩꯅꯣꯗꯣ꯫ ꯑꯃ ꯑꯥꯏ ꯗꯤ ꯏꯌꯨ ꯄꯤ ꯑꯥꯏ ꯑꯥꯏꯗꯤꯗꯣ꯫ ꯑꯣꯛꯁꯄꯤꯒ ꯌꯥꯎꯔꯒ ꯑꯃ ꯌꯥꯎꯗꯥꯏꯅꯦ ꯑꯗꯨꯗꯣ꯫ ꯏꯗꯣꯏꯅꯦꯕ ꯑꯗꯨꯒ ꯃꯣꯏꯅ ꯕꯦꯔꯤꯐꯥꯏ ꯇꯧꯕꯒꯤ ꯄꯩꯁꯥ ꯊꯥꯔꯛꯀꯅꯦꯕ ꯂꯨꯄꯥ ꯑꯅꯤꯃꯨꯛ꯫ ꯀꯥꯞꯄꯛꯀꯗꯧꯕ ꯑꯗꯣ ꯌꯦꯡꯗꯣꯏꯅꯦꯕ ꯑꯦꯀꯥꯎꯟꯗꯣ ꯌꯥꯝ ꯌꯥꯗꯕ꯭ꯔꯅ꯫ ꯅꯣꯡ ꯅꯤꯅꯤ ꯂꯩꯔ ꯄꯩꯁꯥ ꯊꯣꯔꯛꯀꯅꯤ꯫
ꯎꯝ꯫ ꯀꯩꯅꯣꯗꯤ ꯑꯩꯈꯣꯏ ꯆꯥꯛ ꯆꯥꯛ ꯊꯣꯡꯒ꯭ꯔꯕꯣ꯫
ꯑꯩꯈꯣꯏꯖꯦ ꯆꯥꯛꯂꯣꯏꯔ ꯃꯥꯜꯂꯦ ꯈꯪꯗ꯭ꯔꯦ ꯂꯣꯏꯔꯦ꯫
ꯈꯣꯏ ꯀꯩꯗꯧꯋꯦꯕ꯫
ꯀꯩꯍꯥꯏꯕ꯫
ꯆꯥꯛ ꯊꯣꯡꯉꯕꯣ ꯑꯩꯈꯣꯏꯒꯤ꯫
ꯊꯣꯡꯉꯦ꯫
ꯀꯩꯏꯟꯖꯥꯡ꯫
ꯍꯥ꯫
ꯈꯪꯗꯤꯌꯦ꯫ ꯁꯥꯇꯣꯝꯕꯤꯗꯤ꯫ ꯑꯈꯣꯏ ꯑꯩꯈꯣꯏ ꯃꯥ ꯊꯣꯡꯗꯦ ꯑꯩꯈꯣꯏꯕꯥꯥꯅ ꯊꯣꯡꯉꯦ꯫ ꯑꯩꯈꯣꯏꯃꯥꯟ ꯐꯤ ꯁꯨꯔꯤꯌꯦ꯫ ꯀꯣꯟ ꯐꯦꯡꯉꯤ꯫
ꯎꯝ꯫
ꯑꯩꯈꯣꯏ ꯃꯅꯤꯡ ꯃꯔꯥꯡ ꯍꯥꯏꯕꯗꯨꯣ ꯁꯤꯗꯣꯏꯔꯕꯅꯤ
ꯑꯩꯈꯣꯏ ꯏꯁꯤꯡ ꯇꯥꯕ꯭ꯔꯣ
ꯇꯥꯏ ꯑꯔꯤꯕ ꯇꯥꯏ
ꯍꯣꯏ ꯏꯁꯤꯡ ꯇꯥꯗꯗꯣ ꯉꯁꯤꯗꯤ ꯉꯁꯤꯠꯇ꯭ꯔ ꯍꯌꯦꯡ ꯇꯥꯛꯅꯤ ꯍꯥꯏ ꯑꯁ ꯍꯌꯦꯡꯗ ꯅꯇꯩ ꯐꯤꯔꯣꯜ ꯆꯨꯗ ꯃꯌꯥꯝ ꯂꯩ ꯀꯥꯟꯗꯕ ꯅ ꯃꯥ ꯇꯥꯗꯗꯤ ꯑꯗꯨ ꯂꯩꯁꯦꯅ ꯍꯥꯏꯕꯅꯤꯗꯣ ꯍꯌꯦꯡꯐꯧ ꯇꯥꯛꯄ ꯌꯦꯡꯉꯦ
ꯀꯨ ꯀꯤ ꯍꯥꯞꯇꯥꯏꯅꯦ ꯏꯁꯤꯡ ꯌꯥꯎꯗ꯭ꯔꯥ
ꯑꯩꯈꯣꯏ ꯇꯦꯡꯀꯤꯗꯣ ꯏꯁꯤꯡꯁꯤꯁꯤ ꯍꯥꯞꯇꯦ ꯍꯣꯔꯦ ꯍꯥꯏꯌꯦ
ꯃꯥ
ꯑꯩꯈꯣꯏꯅ ꯁꯤꯡꯗꯦꯁ ꯂꯤꯇꯔ ꯂꯤꯁꯤꯡ ꯑꯃ ꯃ ꯂꯩꯌꯦ ꯑꯗꯨꯗꯩ ꯇꯧꯋꯦ ꯁꯤꯟꯗꯦꯛ ꯍꯧꯖꯤꯛ ꯌꯥꯝ ꯂꯩꯩꯕ
ꯑꯩꯗꯤ ꯇꯦꯡꯀꯤꯗꯣ ꯏꯁꯤꯡ ꯏꯁꯤꯡ ꯌꯥꯎꯔꯤꯕ ꯅꯤꯡꯉꯨꯔꯦ
ꯌꯥꯎꯗꯤ ꯉꯅꯥ ꯇꯣꯝꯕꯤꯅ ꯀꯨꯝꯒꯦꯅꯦꯕꯇ꯭ꯔꯣ ꯁꯅꯇꯣꯝꯕꯤ ꯁꯨ ꯅꯣꯛꯅꯤꯡꯉꯤꯅ ꯈꯕꯗꯣꯅ ꯍꯦꯛ ꯂꯥꯛꯑꯦꯀꯣ ꯑ ꯆꯪꯉꯛꯑꯦ ꯑꯗꯨꯒ ꯆꯣꯀ꯭ꯂꯦꯟ ꯆꯥꯊꯣꯛꯈ꯭ꯔꯦ ꯆꯣꯀ꯭ꯂꯦꯟꯠ ꯆꯥꯊꯣꯛꯑꯦ ꯃꯥꯅ ꯄꯣꯔꯛꯑꯦ ꯃꯔꯤ ꯂꯩꯔꯛꯑꯦ ꯑꯅꯤ ꯑꯃ ꯊꯝꯃꯣ ꯆꯤꯆꯦꯗꯣ ꯆꯤꯆꯦ ꯑꯃ ꯈꯥꯛꯑꯣ ꯍꯥꯏꯔꯦ ꯍꯣꯏ ꯍꯥꯏꯗꯨ ꯃꯥꯏ ꯈꯣꯡꯒ꯭ꯔꯥꯎ ꯈꯨꯃꯥꯏꯅ ꯒꯨꯂꯤ ꯂꯩꯔꯛꯄꯗꯅ ꯑꯩꯒꯤꯗꯣ ꯀꯨꯃꯔ ꯆꯥ ꯊ ꯆꯥ ꯍꯟꯊꯛꯑꯦ ꯑꯃ ꯐꯤꯔꯣꯜ ꯍꯣꯡꯗꯣꯛꯇꯣꯔꯤꯕ ꯈꯠꯕꯥ ꯑꯩꯉꯣꯟ ꯆꯥꯕ ꯑꯃ ꯂꯩꯕ ꯂꯩ ꯂꯣꯜꯂꯝꯕꯅꯦꯥꯕꯨꯡꯣꯏ ꯈꯣꯏ ꯍꯩꯔꯣꯟ ꯊꯛꯁꯦꯅ ꯍꯩꯍꯟꯕꯗꯨ ꯑꯗꯨ ꯂꯣꯏꯔꯒ ꯊꯛꯑꯦꯀꯣ ꯃꯥ ꯑꯗꯨꯁꯨ ꯀꯦꯛ ꯈꯨꯃꯥꯏꯅ ꯀꯦꯛ ꯂꯩꯔꯛꯑꯦꯕꯀꯣ ꯑꯆꯧꯕ ꯑꯃ ꯀꯔꯤꯝꯒꯥ ꯇꯩꯇꯒꯥ ꯍꯥꯎꯏ ꯕꯦꯀꯔꯤꯒꯤ ꯑꯃꯗ ꯌꯨꯝꯕ ꯑꯃ ꯔꯥꯎꯟꯒꯨꯝꯕꯅꯗꯥꯏꯅꯦ ꯑꯗꯨꯒ ꯃꯥꯅ ꯈꯔ ꯆꯥꯔꯦ ꯍꯨꯔꯦꯟ ꯆꯥꯅ ꯊꯝꯃꯨ ꯍꯥꯏꯗꯨꯁꯨ ꯍꯣꯔꯦꯟꯗꯨꯇꯣꯛ ꯊꯇꯣꯛꯆꯅꯤꯀꯣ ꯑꯗꯨꯒ ꯑ ꯒꯨꯂꯤꯗꯣ ꯑꯩꯈꯣꯏꯅ ꯃꯥꯅ ꯀꯣꯟ ꯐꯦꯡꯕꯒꯤ ꯇꯧꯈꯤꯕꯗꯥ ꯊꯛꯄꯒꯤ ꯀꯣꯟꯗꯣ ꯐꯦꯡꯒꯦꯅ ꯎꯕꯤ ꯆꯦꯡꯒꯤ ꯒꯨꯂꯤ ꯀꯥꯏ ꯂꯩ ꯃꯥꯅ ꯃꯥ ꯀꯥꯎ ꯉꯥꯎꯊꯣꯔꯦ ꯍꯧꯋꯥꯠ ꯂꯥꯛꯑꯦ ꯕꯦꯛꯇꯣ ꯐꯛꯑꯦ ꯁꯦ ꯅꯪꯒꯤ ꯒꯨꯂꯤꯅꯤ ꯍꯤꯗꯥꯛ ꯆꯥꯎꯋꯦ ꯑꯩꯉꯣꯟꯗ ꯑꯁ ꯏꯕ ꯃꯃꯥꯒꯥꯡ ꯅꯉꯗꯣ ꯍꯤꯗꯥꯛ ꯆ ꯆꯥꯎꯋꯦ ꯑꯩꯉꯣꯟꯗ ꯄꯨꯁꯜꯂꯛꯏꯗꯣ ꯑꯗ ꯁꯥ ꯑ
ꯆꯥꯍꯧꯔꯕꯅꯤ ꯑꯅꯅꯦ ꯅꯪ ꯆꯦꯡꯀꯤꯗꯣ ꯑꯅꯥꯕ ꯐꯥꯎꯍꯔꯕ ꯈꯔ ꯐꯥꯎꯍꯔꯕ ꯍꯪꯕ ꯑꯥꯡꯗꯣ ꯑꯗꯨ ꯃꯥꯅ ꯆꯦꯡꯒꯤꯗꯣ ꯍꯤꯗꯥꯛ ꯆꯥꯈ꯭ꯔꯕꯅꯦ ꯐꯔꯕ ꯑꯃꯅꯤꯅꯤ
ꯑꯗꯨꯅꯤ ꯃꯥꯁꯤꯗꯀꯁꯔ ꯂꯣꯏꯌꯦ ꯑꯩꯉꯣꯟꯗ ꯈꯣꯠꯇꯤ ꯑꯗꯨ ꯈꯨꯟꯅꯤꯗ ꯑꯃꯨꯛ ꯍꯥꯗꯣꯛꯈ꯭ꯔꯦꯅ ꯑꯩꯈ ꯃꯥꯅ ꯈꯥꯡꯉꯝꯕꯗꯅ ꯑꯗꯑꯩ ꯑꯈꯣꯏ꯫ ꯅꯦꯗꯥ ꯑꯃꯨꯛ ꯐꯤꯌꯣꯜ ꯐꯅꯦꯛ ꯄꯨꯊꯣꯛꯑꯦ ꯃꯁꯥꯟꯅꯔꯦ ꯑꯃꯨꯛꯁꯨ
ꯃꯗꯤꯅꯦ ꯂꯛ ꯑꯗꯤꯅꯦ ꯐꯤ ꯑꯅꯤ ꯄꯤꯌꯣ ꯑꯗꯨꯝ ꯁꯥꯟꯅꯈꯤꯅꯤ
ꯑꯩꯈꯣꯏ ꯑꯩꯉꯣꯟꯗꯗꯤ ꯐꯤꯗ ꯇꯣ ꯁꯥꯟꯅꯔꯝꯗꯦ ꯇꯊ ꯇ ꯀꯥ ꯈꯜꯂꯛ ꯀꯦ ꯌꯦ ꯈꯨꯡꯒꯧꯗꫭ ꯁꯤꯗ ꯍꯣꯡꯉꯨ ꯍꯥꯏꯕꯨ ꯌꯥꯗꯦ ꯏꯕꯦꯝ ꯄꯨꯈꯠ ꯈꯔ ꯃꯊꯛꯇ ꯍꯣꯡꯉꯦꯗꯅ ꯑꯗꯨ ꯀꯨꯝꯊꯔꯛꯑꯦ ꯍꯣꯡꯉꯒ ꯑꯗꯩ ꯃꯊꯛꯇ ꯇꯨꯝꯉꯨꯒꯦꯒꯗꯤ ꯐꯃꯨꯡꯗꯣ ꯆꯈꯥꯏꯔꯝꯅꯤꯕ ꯑꯣꯠꯂꯝꯅꯤꯕ ꯅꯟꯇ ꯑꯩꯅ ꯍꯜꯂꯛꯄ ꯁꯅꯥꯇꯨꯝꯗꯣ ꯍꯥꯕꯨꯡꯗꯣ ꯑꯣꯜꯂꯝꯕ꯭ꯔꯥ ꯑꯩꯅ ꯈꯪꯗꯦ ꯑꯣꯏꯔꯝꯅꯤ ꯃꯁꯤ ꯂꯣꯏ ꯆꯈꯥꯏꯔꯝꯃꯤ ꯑꯩꯅ ꯈꯪꯗꯦ ꯀꯥꯈꯤꯕꯅ ꯉꯊꯣꯛꯄ ꯍꯥꯏꯕꯅ ꯑꯗꯩꯗꯤ ꯑꯁ ꯃ ꯃꯅꯤꯡ ꯃꯥꯡ ꯌꯨꯝ ꯍꯥꯜꯂꯨꯒꯦ ꯑꯗꯒꯤ ꯄꯨꯛ ꯅꯥꯏ ꯆꯥꯁꯟ ꯆꯥꯃꯜꯂꯅ ꯃ ꯃꯕꯨꯛꯇꯨ ꯅꯥꯔꯦꯗꯅ
ꯎꯝ
ꯇꯤ ꯑꯅꯤꯔꯛ ꯃꯨꯛ ꯐꯥꯏꯔꯅꯤ ꯏꯕꯦꯝꯃꯥ ꯈꯨꯟꯅꯤꯁꯦ ꯃꯈꯣꯡ ꯍꯥꯝꯃꯦꯕ ꯑꯁ ꯁ ꯃꯥꯅ ꯑꯃꯝꯇꯪꯅꯤ ꯅꯪꯅꯦ ꯑꯩ ꯆꯤꯠꯇꯣꯔꯛꯑ ꯀꯥꯏꯗ ꯐꯥꯏꯗꯣꯔꯤꯒꯦ ꯑꯩ ꯁꯤꯗ ꯐꯩꯖꯜꯂꯒꯦ ꯕꯠꯔꯨꯝꯗ ꯄꯥꯏꯁꯤꯜꯂꯒꯦ ꯏꯕꯦꯝꯃꯣ ꯅꯪꯕꯨ
ꯉꯪꯅꯕ ꯌꯥꯝ ꯋꯥꯕꯅꯦ ꯁꯥꯅꯇꫭꯝꯕꯤꯖꯦ ꯇꯜꯂꯦ
ꯊꯒꯤ ꯐꯥꯏꯕꯝ ꯈꯪꯗꯦ ꯁꯤ ꯉꯥꯡꯗꯦ ꯍꯥꯏꯔ ꯐꯥꯏꯍꯜꯂꯦ ꯑꯗꯩ ꯑꯃꯨꯛ ꯑꯗꯨꯗꯤ ꯐꯥꯏꯗꯦ ꯍꯥꯏꯔ ꯑꯩꯈꯣꯏꯅꯤꯅ ꯁꯥꯟꯅꯩꯅꯦ ꯍꯥꯏꯗꯣ ꯑꯩꯈꯣꯏꯅꯦꯅ ꯁꯦꯟꯇꯟꯒꯤꯛ ꯌꯥꯝ ꯃꯣꯠꯅ ꯇꯣꯡꯕ꯭ꯔꯅ ꯑꯩꯈꯣꯏꯅꯅ ꯃꯈꯣꯡꯒ ꯍꯥꯝꯗꯣꯛꯄꯤꯕ ꯃꯥ ꯍꯥꯏꯌꯦ ꯑꯩꯈꯣꯏ ꯃꯥ ꯃꯆꯤꯟꯒ ꯊꯤꯌꯦ ꯇꯧꯗꯕꯅꯦ ꯀ ꯍꯥꯏꯌꯦ ꯑꯈꫭꯏ ꯅꯦ ꯇꯃꯥꯛ ꯏꯅꯦ
ꯂꯨꯖꯥ ꯂꯩꯔꯥꯅꯤ ꯃꯥ ꯅꯣꯏ ꯆꯠꯄꯒꯤ ꯁꯦꯟꯗꯟꯗꯨꯁꯨ ꯑꯌꯥꯝꯕꯅ ꯑꯩꯅ ꯑꯗꯨꯝ ꯁꯦꯡꯉꯥ ꯁꯦꯡꯉꯒꯅ
ꯃꯔꯥꯡꯈꯣꯏꯅ ꯀꯔꯤ ꯀꯥ ꯍꯥ ꯑꯗꯒꯤ ꯑꯃꯨꯛ ꯆꯥꯕꯗꯩ ꯅꯨꯡꯊꯤꯟꯗꯨꯗ ꯑꯃꯨꯛ ꯁꯪꯒꯣꯝ ꯑꯩꯁꯦ ꯆꯥꯛ ꯃꯈ ꯃꯈꯜ ꯑꯃ ꯁꯪꯒꯣꯝ ꯊꯤꯠꯅꯕ ꯊꯝꯃꯦꯕ ꯁꯪꯒꯣꯝꯗꯨꯒ ꯀꯣꯔꯟꯐ꯭ꯂꯦꯛ ꯂꯩꯌꯦꯕꯅ ꯇꯩꯅꯔꯛꯄꯒꯤ ꯕꯣꯛꯁ ꯑꯃ ꯑꯗꯨꯗꯨꯒꯥ ꯁꯤꯠꯂꯒ ꯆꯥꯒꯦ ꯁꯥꯔꯠꯇꯣꯃꯤꯅ ꯑꯩꯁꯨ ꯆꯥꯗꯣꯏꯅꯦꯌꯦ ꯃꯥꯏꯁꯨ ꯊꯤꯠꯂꯦ ꯆꯥꯔꯦ ꯑꯗꯨꯒ ꯆꯥꯁꯤꯜꯂꯕ ꯑꯗꯩ ꯉꯁꯥꯏꯒꯤ ꯀꯦꯛ ꯑꯆꯧꯕ ꯑꯃ ꯂꯩ ꯇꯪꯈꯥꯏ ꯑꯃ ꯂꯩꯕ ꯆꯥꯊꯣꯛꯈ꯭ꯔꯕ ꯍꯦꯛ ꯆꯥꯔ ꯃꯕꯨꯛ ꯅꯥꯏꯌꯦꯨꯝ ꯃ ꯆꯥꯃꯟꯗꯅ ꯕꯨꯛ ꯅꯥꯏꯅꯦ ꯃꯥꯗꯤ ꯆꯥꯛ ꯁꯪꯒꯣꯝ ꯇꯣꯠꯂ ꯆꯥꯒꯤꯃꯤ ꯑꯩꯈꯣꯏ ꯂꯥꯛꯄ ꯅꯨꯡꯉꯥꯏ ꯀꯩꯒꯤꯅꯣ ꯑ
ꯀꯩꯅꯣ ꯍꯜꯂꯛꯑꯦꯗꯅ
ꯑꯝ
ꯑꯩꯒ ꯀꯩꯅꯣ ꯆꯥꯔꯦꯗꯅ ꯕꯦꯡꯗꯤꯗꯣ ꯑꯩꯗ ꯑꯩꯗꯣ ꯀꯣꯛ ꯆꯞꯅꯗꯅ ꯇꯨꯏꯁꯟ ꯆꯠꯇ꯭ꯔꯦꯕ ꯉꯔꯥꯡ ꯅꯒꯤꯗꯗꯨ ꯑꯅꯤ ꯂꯩꯔꯨꯔꯦ ꯑꯩꯅ ꯍ ꯆꯥꯖꯒꯦꯅ ꯑꯩꯅ ꯃꯥ ꯍꯧꯔꯝꯕ ꯃꯥꯗꯣ ꯂꯥꯛꯑꯦ ꯑꯗꯣ ꯃꯥ ꯌꯥꯎꯔꯕꯝꯅꯤꯅ ꯑꯩꯅ ꯃꯤꯗꯤ ꯑꯅꯤꯗꯨ ꯀꯩꯅꯣꯗꯧ ꯃꯥꯟꯗ꯭ꯔꯦꯅ ꯃꯉꯣꯟꯗ ꯑꯗ ꯑꯃꯒ ꯑꯃꯨꯛ ꯂꯩꯕ ꯆꯠꯍꯜꯂꯦ ꯑꯗꯨꯁꯨ ꯂꯩꯕ ꯆꯠꯂꯨ ꯌꯥꯗ꯭ꯔꯤꯅꯤꯀꯣ ꯅꯪ ꯆꯠꯂꯨ ꯆꯣꯟꯅ ꯍꯥꯏ ꯇꯜꯂꯦꯅ ꯑꯗꯣ ꯃꯦꯒꯤ ꯑꯍꯨꯝꯁꯨ ꯆꯥꯛ ꯐꯦꯗꯅ
ꯑ
ꯆꯅꯤ ꯆꯔ ꯆꯥꯃꯤꯅꯦ ꯑꯗꯨꯅ ꯑꯗꯨꯒ ꯑꯩꯈꯣꯏ ꯕꯥꯔ ꯅꯨꯡꯗꯥꯡ ꯑꯗ ꯑꯃꯨꯛ ꯅꯤꯁꯥ ꯍꯗꯏ ꯂꯥꯛꯑꯣ ꯂꯥꯛꯑꯣꯅ ꯗꯨꯀꯥꯟ ꯀꯩꯅꯣ ꯇꯧꯕꯒꯤꯗꯣ ꯆꯠꯄꯤꯔꯨꯒꯦ ꯉꯔꯥꯡ ꯆꯠꯂꯦꯗꯅ ꯑꯁ ꯄꯅꯤ ꯐꯨꯄꯤꯒ ꯆꯥꯔꯦꯅ ꯊ
ꯃꯥꯏ ꯄꯦꯃ
ꯃ ꯃ ꯑꯗꯨꯅ
ꯑꯣ ꯑꯥꯏꯁ ꯀ꯭ꯔꯤꯝꯗꯣ ꯑꯁꯤꯗ ꯌꯣꯜꯂꯦꯕ ꯑꯩꯈꯣꯏꯁꯨ
ꯎꯝ ꯎꯝ ꯅꯣꯏ ꯍꯧꯥꯎꯈꯨꯜ ꯍꯥꯎꯈꯨꯟ ꯍꯥꯏꯁꯦ ꯀꯥꯏꯗ ꯂꯩꯒꯦ
ꯑꯩꯈꯣꯏꯒꯤ ꯑꯇꯣꯞꯄ ꯀꯝꯃ꯭ꯌꯨꯅꯤꯇꯤ ꯍꯣꯜ ꯑꯃ ꯂꯩꯕꯣ ꯈꯪꯕ ꯆꯪꯉꯛꯄꯩꯗ
ꯍ ꯌꯦꯗ ꯂꯩ ꯑꯣ ꯂꯝꯄꯥꯛ ꯑꯃ ꯂꯩꯒꯗ꯭ꯔꯥ
ꯑꯩꯈꯣꯏꯒꯤꯗ ꯑꯩꯈꯣꯏ ꯌꯧꯗ꯭ꯔꯤ ꯑꯁ ꯑꯩꯈꯣꯏ ꯑꯩꯈꯣꯏ ꯑꯗꯨ ꯑꯗꯨꯀꯥꯟꯗ ꯑꯣꯇꯣ ꯄꯥꯔꯀꯤꯡ ꯂꯩꯔꯒ ꯍꯥꯏꯅ ꯇꯪ ꯆꯔꯛꯄꯗ ꯍꯥꯏꯊꯕ ꯑꯃ ꯂꯩꯗꯅ ꯑꯗꯨꯗ ꯍꯥꯏꯊꯔꯒ ꯑꯗꯨꯅꯦꯕ ꯁꯉꯥꯏꯄ꯭ꯔꯧ ꯀꯕꯨꯏ ꯈꯨꯜ ꯂꯩꯁꯦ ꯑꯗꯨꯝꯗ ꯍꯦꯛ ꯍꯥꯏꯊꯕ ꯑꯗꯨꯝ ꯎꯔꯦ ꯑꯗꯨ ꯆꯪꯉꯒꯅꯦꯕ ꯑꯩꯈꯣꯏꯅ ꯑꯗꯨ ꯑꯗꯩ ꯐꯥꯎꯔꯒꯅꯦꯕ ꯑ ꯁꯉꯥꯏ ꯀ꯭ꯋꯥꯏꯊꯦꯜ ꯁꯉꯥꯏ ꯄ꯭ꯔꯣꯒꯝ ꯑꯃ ꯆꯤꯟꯒꯤ ꯁꯅ ꯁꯤꯠ ꯀꯅꯨ ꯇꯥꯗꯣꯏꯁꯦ ꯑꯣ ꯑꯗꯨꯝ ꯂꯗ ꯂꯥꯛꯑꯁꯨ ꯌꯥꯏꯑꯕ ꯑꯗꯨꯅ ꯑꯗꯨꯅ ꯂꯝꯕꯤ ꯐꯩꯌꯦꯕ
ꯎꯝ
ꯑꯗꯨꯗꯤ ꯂꯣꯏ ꯁꯦꯝꯃꯤ ꯂꯝꯕꯤꯗꯣ ꯐꯖꯅ ꯅꯥꯟꯅ ꯂꯪꯆꯤꯨꯞ ꯂꯪꯉꯦ ꯃꯤꯒꯤꯗꯤ ꯁꯟꯗꯦ ꯁꯟꯗꯦ ꯁꯨꯃꯥꯏꯅ ꯍꯥꯏꯚꯤꯁꯁ ꯇꯧꯕꯅꯤ ꯃꯣꯏꯗꯤ ꯑꯗꯨꯅ ꯇꯧꯕꯤꯅꯦ ꯑꯩꯈꯣꯏꯗ ꯑꯗꯨꯝꯃꯛ ꯏꯤꯡ ꯆꯠꯂꯝꯃꯦ ꯏꯕꯦꯝꯃ ꯑꯗꯣ ꯑꯥꯏꯁ ꯀ꯭ꯔꯤꯝ ꯍꯧꯖꯤꯛꯀꯤꯅ ꯅꯤ ꯁꯥꯔ ꯌꯣꯟꯕꯗꯣ ꯃꯦꯆꯤꯟꯅ ꯌꯣꯜꯂꯦꯕ
ꯏꯪꯂꯤꯁ
ꯑꯗꯨꯝ ꯆꯥ ꯆꯠꯂꯝꯝꯃꯦ ꯑꯗꯨ ꯇꯨꯏꯁꯟ ꯆꯠꯄ ꯌꯥꯗ꯭ꯔꯕꯅ ꯆꯠꯈꯤꯗ꯭ꯔꯦ ꯋꯥꯛꯀꯤꯡ ꯆꯠꯂꯝꯃꯦꯕ ꯑꯗꯨꯕꯨ ꯑꯗꯨꯝ ꯅꯨꯡꯉꯥꯏꯌꯦꯕ ꯕꯥ ꯑꯗꯨꯗꯅꯤ ꯀꯩꯅꯣꯝꯃ ꯍꯟꯗꯛꯀꯤ ꯁꯣꯅꯤꯌꯥ ꯃꯆꯥꯒ ꯑꯃꯔꯒ ꯇꯧꯕ ꯑꯦꯜꯕꯝ ꯑꯃ ꯂꯩꯗꯥꯏꯅꯦ ꯍꯥꯎꯒꯤ ꯏꯁꯩ ꯃꯊꯛ ꯗꯣ ꯖꯒꯣꯏ ꯁꯥꯕꯤꯗꯣ ꯁꯨꯠꯇꯣ
ꯃꯣꯏꯒꯤ ꯅꯨꯄꯤ ꯑꯅꯤ ꯂꯣꯟꯕ ꯌꯨꯝꯗꯨꯗꯁꯨ ꯐꯤꯂꯝ ꯌꯥꯝ ꯅꯝ ꯃꯥꯜꯂꯦꯅꯦ
ꯅꯝꯃꯦ ꯑꯗꯨꯅ ꯑꯩꯈꯣꯏ ꯃꯃꯥꯡꯒꯤ ꯑꯩꯈꯣꯏꯒꯤ ꯍꯦꯛ ꯁꯨꯃꯥꯏꯅ ꯆꯪꯉꯛꯄꯩ ꯂꯩꯔꯛꯀꯤ ꯑꯣꯄꯣꯖꯤꯠꯀꯤ ꯑꯥ ꯑꯥ ꯑꯣꯄꯣꯖꯤꯠꯀꯤ ꯂꯩꯔꯛꯇꯣ ꯃꯣꯏꯔꯥꯡ ꯍꯅꯨꯕ ꯏꯆꯦ ꯕꯦꯝꯃ ꯍꯣꯏ ꯂꯩꯔꯛ ꯇꯥꯗꯣꯏꯅꯦꯕ ꯑꯗꯨꯒꯤꯗ ꯂꯩꯔꯦ ꯈꯤꯇꯪ ꯊꯧꯒꯠꯄꯒ ꯑꯗꯨꯝ ꯆꯥꯡ ꯐꯖꯅ ꯁꯃꯦ
ꯍꯤꯡꯒꯣꯜꯒꯤ ꯃꯥꯁꯨ ꯀꯩ ꯊꯕꯛꯇꯧꯔꯤꯅꯦꯕ ꯍꯤꯡꯒꯣꯜ ꯌꯣꯟꯕꯒꯤ
ꯎꯝ ꯑꯗꯨ ꯃꯥꯗꯤ ꯍꯤꯡꯈꯣꯜ ꯑꯃ ꯊꯕꯛ ꯇꯧꯔꯁꯨ ꯃꯥ ꯃꯁꯥꯏ ꯇꯣꯉꯥꯟꯅ ꯊꯣꯡꯒꯥꯜꯗꯒ ꯊꯦꯠꯇꯅ ꯊꯝꯃꯒ ꯁꯥꯏꯟꯕꯣꯔꯠꯀ ꯇꯧꯔ ꯇꯧꯔꯝꯃꯦ ꯀꯣ ꯀꯥꯔꯗꯧꯔ ꯇꯧꯕꯤꯗꯣ ꯑꯃꯥꯏꯅ ꯑꯗꯨ ꯍꯤꯡꯒꯣꯜꯗ ꯅꯠꯇꯦꯅ ꯃꯥꯗꯤ ꯃꯣꯏ ꯄꯩꯁꯥ ꯄꯥꯏꯔꯝ ꯃꯥ ꯍꯥꯏꯅ ꯂꯧꯗꯣꯏꯅꯦ ꯒꯣꯗꯥꯎꯟꯗꯒꯤ ꯁꯥꯟꯅꯕ ꯂꯩꯔ ꯊꯝꯃꯝꯅꯤꯅ ꯈꯔꯕꯨꯗꯤ ꯁꯤꯡꯒꯣꯟꯒꯔꯦ ꯌꯥꯥꯎ ꯑꯗꯨ ꯌꯣꯜꯂꯕꯕꯨꯗꯤ ꯍꯣꯏ ꯑꯗꯨꯅ ꯊꯥꯕꯜ ꯆꯣꯡꯕꯗ ꯂꯩꯀꯥꯏꯗ ꯃꯇꯨꯅꯤ ꯊꯥꯕꯜ ꯆꯣꯡꯉꯕꯅꯤꯅ
ꯎꯝ ꯑꯗꯕꯨ ꯆꯥꯎꯅꯤꯗ ꯃꯥꯏ ꯅꯨꯄꯤ ꯑꯍꯟꯗꯨꯗꯤ ꯄꯥꯛꯅ ꯄꯨꯊꯣꯛꯄꯣꯟꯇꯦ ꯅꯨꯄꯤ ꯑꯇꯣꯝꯕꯤꯗꯨꯗꯤ ꯑꯗꯨꯝ ꯄꯨꯔ ꯆꯠꯄꯅꯦ
ꯎꯝ ꯑꯗꯨꯅꯦꯃ ꯅꯨꯄꯤ ꯑꯇꯣꯝꯕꯤꯅ ꯈꯔ
ꯑꯇꯣꯝꯕꯤꯅ ꯈꯔ ꯀꯦ ꯈꯣꯠꯇꯧꯕꯅꯤꯅ ꯑꯍꯟꯗꯣ ꯄꯥꯛ ꯎꯗꯦ ꯑꯩꯈꯣꯏ ꯗꯨꯀꯥꯟ ꯇꯧꯕꯗ ꯑꯗꯨꯝ ꯎꯏꯌꯦꯕ ꯑꯗꯨꯝ ꯑꯇꯣꯝꯗꯤ ꯑꯗꯨꯝ ꯄꯨꯔ ꯆꯠꯂꯦ ꯅꯨꯡꯗꯥꯡ ꯑꯣꯏꯔꯁꯨ ꯒꯥꯔꯤꯗ ꯍꯥꯞꯄ ꯑꯗꯨꯝ ꯑꯗꯨꯝ ꯆꯠꯄꯅꯦ ꯑꯍꯟꯗꯨꯗꯤ ꯀꯌꯥ ꯎꯗꯦ
ꯃꯆꯥꯗꯨꯁꯨ ꯑꯇꯣꯝꯕꯤꯒꯤ ꯃꯆꯥꯅ ꯑꯌꯥꯝꯕ ꯊꯥꯒꯠꯂꯦꯕꯅ
ꯎꯝ ꯑꯌꯣꯛꯄꯅꯦ
ꯄꯝꯃꯒꯥ ꯊꯥꯕ ꯎꯗꯅ
ꯎꯝ ꯎꯗꯝꯅꯤ ꯏꯃꯥꯒꯤ ꯐꯣꯟꯖꯦ ꯑꯃꯨꯛ ꯂꯥꯛꯑꯦꯅꯦ ꯇꯧꯔꯤꯁꯦ
ꯍꯥꯥ
ꯀꯝꯄꯅꯤꯅꯤ
ꯀ ꯑꯩꯈꯣꯟꯅ
ꯀꯝꯄꯅꯤ ꯄꯥꯎꯨꯡꯒ ꯐꯣꯟꯣꯟ
ꯅ ꯇꯃꯤ ꯂꯕꯨꯣ
ꯃꯥ
ꯁ꯭ꯀꯨꯜ ꯄꯦ ꯈꯥꯕꯕꯨ ꯀ ꯀ ꯏꯔ ꯑꯗꯨꯅꯃ
ꯈꯪꯗꯦ ꯁꯤꯔꯤꯔꯥꯝꯁꯤꯂ ꯀꯩꯅꯣꯝ ꯊꯣꯛꯄꯅꯤ ꯃꯣꯏꯗꯣ ꯑꯉꯥꯡꯗꯣ ꯁꯕꯖꯦꯛ ꯌꯥꯝꯖꯔꯣꯏꯗꯕꯅꯦ ꯑꯁꯦꯡꯕꯩꯗꯤ ꯃꯣꯏ ꯃꯩꯇꯩ ꯃꯌꯦꯛꯀ ꯇꯝꯕ ꯌꯥꯎꯔꯤꯁ ꯌꯥꯎꯔꯣꯏꯗꯧꯅꯦꯕ
ꯀꯥꯏ ꯅꯅꯨꯡꯃꯂꯤꯍꯦ
ꯑꯗꯣ ꯀꯩꯅꯣꯗ ꯇꯝꯕꯁꯦ ꯑꯣꯅꯤꯟꯗ ꯇꯝꯕꯁꯦ ꯑꯉꯥꯡ ꯑꯣꯏꯔꯤ ꯑꯣꯏꯔꯣꯏꯁꯨ ꯂꯣꯏꯗ ꯃꯩꯇꯩ ꯃꯌꯦꯛ ꯌꯥꯎꯕꯅꯤꯅꯤꯅ ꯃꯩꯇꯩ ꯃꯌꯦꯛꯛꯇꯤ ꯑꯗꯨꯝ ꯂꯣꯏ ꯍꯩꯕꯅꯦ